ꯇꯥꯕ꯭ꯔꯣ
ꯎꯝ ꯇꯥꯏꯌꯦ ꯇꯥꯏꯌꯦ
ꯀꯩꯗꯧꯔꯤꯅꯣ
ꯑꯦ ꯁꯨꯝ ꯌꯨ ꯊꯑꯝꯕꯅꯤꯗ
ꯑꯣ ꯀꯅꯥ ꯀꯅꯥ ꯊꯛꯏꯅꯣ ꯀꯅꯥ ꯀꯅꯥ ꯄꯨꯜꯂꯤꯒꯦ
ꯁꯤꯗ ꯃꯤ ꯃꯥꯟꯗꯕ ꯖꯤꯕ ꯈꯔ ꯂꯩ
ꯑꯣ
ꯃꯣꯏꯒ ꯍꯦꯛꯇ ꯐꯝꯃꯤꯟꯅꯔꯝꯕꯅꯤꯅ
ꯑꯣ ꯆꯥꯅꯕꯗꯤ ꯀꯩꯀꯩ ꯌꯥꯎꯒꯦ
ꯑꯁ ꯆꯥꯅꯕ ꯍꯥꯏꯕꯨ ꯁꯟꯁꯥ ꯑꯣꯛꯁꯥ ꯊꯨꯝ ꯃꯣꯔꯣꯛ ꯇꯤꯜꯍꯧ ꯆꯅꯝ ꯁꯤꯒꯨꯝꯕ ꯈꯔ ꯆꯥꯔ ꯂꯦꯜꯂꯤ ꯍꯥꯏꯇꯥꯔꯦ ꯁꯣꯝꯕꯨ ꯀꯔꯤ ꯀꯔꯤ ꯍꯣꯠꯅꯕꯤꯔꯤꯒꯦ
ꯑꯩꯁꯨ ꯌꯨ ꯈꯔ ꯊꯥꯛ ꯑꯗꯩꯗꯤ ꯒꯟꯖꯥ ꯈꯔ ꯊꯛ ꯇꯧ ꯂꯩꯔꯤ ꯑꯩ
ꯌꯥꯝ ꯐꯕꯕꯩ ꯋꯥꯔꯤꯔꯤꯅ‌ꯦ
ꯎꯝ ꯀꯃꯥꯏ ꯀꯃꯥꯏꯅ ꯇꯧꯔꯤꯒꯦ ꯍꯧꯖꯤꯛꯁꯦ ꯄꯩꯁꯥ ꯅꯨꯡꯁꯥ ꯑꯃ ꯑꯃ
ꯄꯖꯥꯔꯥ ꯅꯨꯡꯁꯥ ꯍꯥꯏꯁꯤ ꯎꯗ ꯋꯥꯗ ꯄꯥꯝꯕ ꯅꯠꯇꯕꯅꯤꯅ ꯃꯣꯏꯒꯤ ꯃꯄꯥꯟꯜ ꯂꯝꯗꯒꯤ ꯄꯨꯁꯤꯜꯂꯛꯄ ꯄꯩꯁꯥ ꯄꯥꯝꯕꯤꯅꯦꯅ ꯑꯃ ꯊꯥꯔꯨꯔꯒ ꯄꯩꯁꯥꯁꯨ ꯄꯥꯟꯗꯦ ꯃꯃꯤꯡꯗꯤ ꯄꯩꯁꯥ ꯑꯣꯏ ꯂꯩꯔꯝꯃꯤ ꯑꯉꯥꯡꯁꯤꯡꯗ ꯋꯥꯈꯤꯂꯛꯄꯗꯨꯒꯤ ꯃꯅꯥꯗꯨ ꯃꯨꯣꯟ ꯃꯈꯥ ꯊꯨꯝꯃꯒꯤ ꯄꯩꯁꯥ ꯑꯣꯜꯂꯦꯅ
ꯎꯝ
ꯉꯥꯏꯔꯨꯕꯅꯤ ꯑꯣꯟꯗꯦ ꯎꯅꯥ ꯑꯣꯏꯅ ꯑꯗꯨꯝ ꯂꯩꯔꯝꯃꯤ
ꯀꯩꯅꯣ ꯍꯟꯗꯛꯇꯤ ꯍꯋꯥꯏ ꯆꯥꯐꯝꯗ ꯂꯩꯇ꯭ꯔꯕꯣ
ꯍꯋꯥꯏꯖꯥꯐꯝꯁꯤ ꯆꯥꯗ꯭ꯔꯦ ꯍꯟꯗꯛꯇꯤ ꯁꯟꯖꯥ ꯑ‌ꯣꯛꯁꯥ ꯆꯖꯐꯝꯗ ꯑꯣꯏꯅ ꯂꯩꯔ‌ꯦ
ꯑꯣ ꯑꯥ ꯅꯣꯡꯃꯗ ꯀꯌꯥ ꯀꯌꯥꯃꯨꯛꯀꯗꯤ ꯊꯛꯀꯦ ꯀꯌꯥ ꯀꯌꯥꯃꯨꯛꯀꯗꯤ ꯆꯥꯒꯦ
ꯑ‌ꯦꯁ ꯌꯥꯃꯦ ꯌꯥꯃꯦ ꯌꯥꯝ ꯄꯩꯁꯒꯤ ꯍꯥꯏ
ꯂꯝ ꯂꯝ ꯑꯃ ꯌꯥꯝꯅ ꯆꯥꯎꯕ ꯂꯝ ꯑꯃ ꯌꯨꯝꯒ ꯀꯣꯟꯅꯅ ꯂꯩꯕ ꯌꯥꯕꯒꯤ ꯄꯩꯁꯥꯒꯤ ꯆꯥꯡꯅ ꯊꯛꯈ꯭ꯔꯕꯅꯤ
ꯎꯝꯝ ꯌꯥꯝ ꯌꯥꯝ ꯊꯛꯏꯅꯦ ꯑꯗꯨꯗꯤ
ꯑꯁ ꯈꯔꯨꯝꯉꯤ ꯕꯥꯏ
ꯎꯝ ꯅꯨꯄꯤ ꯑꯉꯥꯡꯗꯤ ꯀꯃꯥꯏ ꯀꯃꯥꯏꯅ ꯇꯧꯔꯤꯒꯦ
ꯅꯨꯄꯤꯗꯨ ꯄꯩꯁꯥ ꯊꯣꯛꯑꯦ ꯃꯣꯏꯒꯤ ꯁꯔꯀꯥꯔꯒꯤ ꯊꯕꯛ ꯍꯥꯏꯗꯨ ꯇꯧꯁꯤꯜꯂꯨꯔꯦ
ꯎꯝ ꯑꯣ ꯅꯨꯄꯤꯅ ꯊꯕꯛ ꯇꯧꯔꯒ ꯁꯣꯝꯅ ꯌꯨ ꯊꯛꯄꯅꯦꯕ
ꯑꯁ ꯃꯅꯤ ꯃꯥꯅꯤ ꯕ ꯥꯏ
ꯑꯩꯁ ꯑꯗꯨꯒꯤ ꯄꯨꯟꯁꯤꯗꯅꯤꯅꯦ ꯄꯥꯝꯃꯤꯁꯦ ꯑꯩꯈꯣꯏꯅ
ꯐꯪꯗꯕ ꯅ‌ꯣꯏꯗꯤ ꯈꯔ ꯆꯥꯛ ꯇꯥꯔꯦ
ꯄꯥꯝꯃꯦ ꯄꯥꯝꯃꯦ ꯅꯨꯄꯤꯅꯒ ꯇ‌ꯣꯂꯣꯞ ꯆꯥꯔꯒ ꯇꯧꯕ ꯊꯕꯛꯁꯦ ꯌꯥꯝ ꯐꯖꯕꯅꯤꯍꯦ ꯌꯥꯝ ꯌꯦꯡꯕ ꯅꯨꯡꯉꯥꯏꯕꯅꯤꯗ
ꯎꯝ ꯎꯝ ꯇꯧꯗꯕꯅꯤꯅꯗꯤ ꯈꯪꯉꯔꯣꯏ
ꯑꯗꯨꯅꯤꯅꯦꯍꯦ ꯀꯩ ꯂꯝꯗꯣꯏꯅꯣ ꯅꯨꯄꯤꯕ‌ꯣ
ꯑꯁ ꯂꯝꯗꯨꯗꯤꯃꯛꯇꯤ ꯍꯥꯏꯔꯔꯣꯏꯒꯦ
ꯀꯩꯁꯨ ꯀꯩꯁꯨ ꯀꯥꯏꯗꯦꯗ ꯂꯝꯗꯣ ꯍꯥꯏꯕꯗ
ꯑꯦ ꯂꯝꯗꯣ ꯍꯥꯏꯕꯗꯨ ꯋꯥꯔꯤ ꯁꯥꯟꯅꯔꯀꯥꯟꯗꯗꯤ ꯌꯥꯗꯦ
ꯎꯝ
ꯑꯗꯨꯅ ꯅꯣꯡꯁꯤꯡꯕꯨ ꯀꯃꯥꯏꯅ ꯇꯧꯒꯦ
ꯅꯣꯡꯁꯦ ꯉꯔꯥꯡ ꯅꯍꯥꯟ ꯈꯔ ꯇꯥꯔꯝꯃꯤ ꯑꯗꯨꯗꯩꯗꯤ ꯇꯥꯈꯤꯗ꯭ꯔꯦ ꯍꯧꯖꯤꯛꯄꯨꯗꯤ
ꯎꯝ
ꯎꯝ ꯂꯧ ꯁꯤꯡ ꯍꯧꯖꯤꯛ ꯄꯥꯟꯅꯔꯕꯣ ꯀꯃꯥꯏ ꯇꯧꯔꯒꯦ
ꯂꯧꯗ ꯐꯧ ꯊꯥꯕ ꯍꯧꯅꯔꯦ ꯑꯩꯒꯤꯗꯤ ꯐꯧꯁꯨ ꯊꯥꯔꯤ ꯑꯩꯒꯤꯗꯤ ꯂꯧꯗꯨ ꯁꯨꯃꯥꯏꯅ ꯇꯧꯋꯤ ꯂꯧꯁꯤ ꯃꯊꯛ ꯁꯥꯗꯨꯅ ꯍꯩꯔꯒ ꯃꯊꯛꯇꯨꯅ ꯐꯧꯗ ꯊꯥꯔꯦ ꯃꯈꯥ ꯑꯁꯤꯅ ꯌꯦꯟ ꯍꯦꯛꯇ ꯂꯣꯏꯕꯅꯦ
ꯎꯝ
ꯌꯦꯟꯒꯤ ꯃꯊꯤꯁꯤꯅ ꯂꯧꯁꯤ ꯃꯅꯨꯡ ꯈꯔ ꯇꯧꯊꯣꯛ ꯇꯧꯔꯒ ꯉꯥ ꯑꯃꯨꯛ ꯌꯣꯛꯑꯦ ꯄꯨꯈ꯭ꯔꯤ ꯑꯣꯏꯅ
ꯎꯝ
ꯑꯥ
ꯀꯦ
ꯁꯨꯝ ꯇꯧꯗꯅ ꯄꯩꯁꯥꯒꯤ ꯂꯝꯕꯤꯁꯤꯡ ꯉꯥꯒꯤꯖꯨ ꯐꯪꯉꯤ ꯌꯦꯟꯒꯤ ꯁꯨ ꯐꯪꯉꯤ
ꯅꯨꯄꯤꯅ ꯊꯕꯛ ꯇꯧꯖꯔꯁꯨ ꯑꯗꯨꯃꯥꯏꯅ ꯁꯥꯏꯠ ꯑꯃꯗ ꯇꯧꯔꯒ ꯇꯥꯜꯂꯤꯗꯨꯗꯤ ꯐꯩꯗꯀꯣ ꯑꯗꯨꯃꯥꯏꯅ ꯅꯥꯀꯟ ꯑꯝꯗ ꯇꯧꯔ ꯇꯥꯜꯂꯤꯁꯦ ꯌꯥꯝ ꯐꯩꯌꯦꯕ
ꯎꯝ ꯎꯝ
ꯎꯝ
ꯁꯣꯝꯗꯤ ꯂꯧꯒ ꯎꯕꯤꯗꯕ꯭ꯔꯣ
ꯎꯝ ꯂꯧ ꯎꯏ ꯍꯧꯖꯤꯛꯁꯦ ꯂꯧꯖꯦ ꯃꯇꯝꯁꯦ ꯈꯔ ꯋꯥꯠꯂꯤꯕ ꯏꯁꯤꯡꯖꯦ ꯐꯪꯗ꯭ꯔꯤꯕꯅꯤꯅꯀꯣ
ꯇꯨꯔꯦꯟꯒꯖꯦ ꯂꯩꯖꯗꯕ꯭ꯔꯥꯅꯦ
ꯇꯨꯔꯦꯟꯁꯦ ꯂꯩꯕ ꯑꯗꯨꯗ ꯏꯁꯤꯡꯖꯦ ꯊꯥꯔꯛꯇ꯭ꯔꯒꯗꯤ ꯐꯪꯕ ꯋꯥꯕ ꯑꯗꯨꯒꯤ
ꯀꯃꯥꯏ ꯀꯃꯥꯏꯅ ꯇꯧꯒꯦ ꯁꯣꯝꯒꯤꯗꯤ ꯑꯅꯤ ꯆꯥꯕꯤ ꯇꯧꯕ꯭ꯔꯣ
ꯑꯅꯤ ꯆꯥꯕꯤ ꯍꯥꯏꯗꯤ
ꯂꯧ ꯑꯅꯤꯔꯛ ꯎꯕꯤ ꯇꯧꯕ꯭ꯔꯣ
ꯎꯝ ꯇꯧꯋꯦ ꯇꯧꯋꯦ
ꯑꯣ ꯌꯥꯝ ꯐꯕ ꯊꯕꯛꯅꯤꯅꯦ ꯑꯅꯤ ꯆꯥꯕꯤ ꯇꯧꯕꯁꯦ
ꯃꯥꯅꯤ ꯃꯥꯅꯤ
ꯎꯝ ꯂꯧ ꯂꯣꯏꯔꯒ ꯀꯩꯀꯩ ꯑꯃꯨꯛ ꯊꯥꯒꯦ
ꯂꯧ ꯂꯣꯏꯔꯒ ꯑꯜꯂꯨ ꯑꯃꯨꯛ ꯊꯥꯅꯤ ꯇꯤꯜꯍꯧ ꯑꯃꯨꯛ ꯊꯥꯅꯤ ꯆꯅꯝ ꯑꯃꯨꯛ ꯊꯥꯅꯤ
ꯎꯝ
ꯅꯨꯄꯤꯒ ꯑꯃꯨꯛ ꯗꯦꯠ ꯆꯠꯅꯤ
ꯊꯥ ꯑꯃꯗ ꯊꯥ ꯑꯃꯗ ꯀꯌꯥ ꯀꯌꯥꯔꯛꯀꯗꯤ ꯎꯅꯒꯦ ꯅꯨꯄꯤꯖꯦ
ꯊꯥ ꯑꯃꯗ ꯀꯩꯗꯧꯋꯦꯕ
ꯀ꯭ꯌꯥ ꯀ꯭ꯌꯥꯔꯛ ꯎꯅꯒꯦꯕ ꯅꯨꯄꯤ ꯎꯅꯕ ꯆꯠꯄꯁꯦ
ꯑꯁ ꯐꯪꯗꯕ ꯅꯈꯣꯏꯅꯗꯤ ꯈꯪꯂꯝꯃꯔꯣꯏꯍꯦ ꯑꯁ ꯌꯥꯝꯃꯦ ꯌꯥꯝꯃꯦ ꯌꯥꯝ
ꯂꯝꯄꯥꯛꯇ ꯐꯝꯃꯤꯟꯅꯔꯒ ꯆꯥꯛ ꯆꯥꯃꯤꯟꯅꯕ ꯈꯨꯠ ꯁꯝꯅꯔ ꯆꯠꯃꯤꯟꯅꯕ ꯈꯔ ꯇꯣꯏꯔꯦ
ꯈꯔꯃꯛꯇꯤ ꯇꯣꯏꯖꯔꯦ ꯐꯪꯗꯕ ꯅꯣꯏ ꯒꯩꯖꯦ ꯐꯣꯟ ꯅꯨꯡ ꯋꯥꯔꯝꯒꯅꯤꯗ
ꯑꯩꯈꯣꯏ ꯑꯩꯈꯣꯏꯁꯨ ꯃꯇꯥꯡ ꯆꯥ ꯆꯥꯔ ꯀꯥꯟꯗ ꯇꯧꯋꯤꯗ
ꯍꯣꯏꯗ ꯍꯣꯏꯗ ꯍꯣꯏ ꯈꯪꯉꯤꯗ ꯈꯪꯉꯤꯗ ꯚꯥꯏ
ꯍꯧꯖꯤꯛꯄꯨ ꯀꯥꯏꯗ ꯂꯩꯔꯤꯒꯦ ꯌꯨꯝꯗ ꯂꯩꯔꯤꯕꯣ ꯀꯥꯏ ꯂꯩꯔꯤꯒꯦ
ꯑꯁ ꯂꯩꯀꯥꯏ ꯎꯀꯨꯗ ꯃꯌꯥꯝ ꯐꯝꯃꯤꯌꯦ
ꯑꯣ ꯂꯤꯄꯨꯡ ꯐꯝꯕ ꯂꯩꯀꯥꯏꯒꯤ ꯂꯤꯄꯨꯡ ꯐꯝꯕ ꯍꯥꯏꯗꯣ ꯌꯥꯎꯔꯦ
ꯎꯝ ꯑꯗꯨꯗ ꯍꯦꯛꯇ ꯐꯃꯝꯕꯅꯤ
ꯑꯣ ꯑꯗꯨꯗꯤ ꯌꯥꯝ ꯀꯥꯟꯅꯕ ꯊꯕꯛꯅꯤꯅꯦ ꯂꯩꯄꯨꯡ ꯐꯝꯕ ꯊꯕꯛ ꯍꯥꯏꯁꯤꯗꯤ
ꯃꯥꯟꯅꯤ ꯃꯥꯟꯅꯤ ꯃꯥꯟꯅꯤ
ꯅꯨꯄꯤ ꯑꯉꯥꯡ ꯈꯔ ꯂꯛꯅ
ꯎꯝ ꯑꯁ ꯃꯗꯨꯃꯛꯇꯤ ꯇꯧꯖꯗ꯭ꯔꯦ ꯖꯨꯋꯥꯔ ꯈꯔ ꯁꯥꯟꯅ ꯄꯩꯁꯥ ꯇꯥꯜꯂꯤ ꯚꯥꯏ ꯍꯣꯔꯦꯟꯒꯤ ꯌꯨ ꯊꯛꯅꯕ
ꯌꯨꯊꯛ ꯁꯦꯟ ꯇꯥꯟꯂꯤꯕ ꯍꯣꯔꯦꯟꯒꯤ
ꯃꯥꯟꯅꯦ ꯃꯥꯟꯅꯦ
ꯖꯨꯋꯥꯔꯖꯤꯕꯨ ꯀꯌꯥ ꯀꯌꯥ ꯃꯨꯛꯇ ꯊꯥꯅꯒꯦ ꯀꯌꯥ ꯀꯌꯥ ꯃꯨꯛꯇꯒꯤ ꯆꯥꯅꯒꯦ
ꯑꯁ ꯂꯨꯄꯥ ꯂꯥꯛꯈ ꯑꯃꯗꯒꯤ ꯍꯧꯋꯦ ꯆꯥꯅꯕꯁꯦ
ꯎꯝ
ꯄꯩꯁꯥ ꯄꯥꯏꯗꯕ ꯃꯤꯗꯤ ꯌꯥꯎꯍꯟꯖꯗꯦ ꯍꯥꯏꯔꯤꯕ
ꯑꯣ ꯂꯤꯁꯤꯡ ꯃꯉꯥ ꯇꯔꯥꯒꯗꯤ ꯀꯩꯁꯨ ꯅꯠꯇꯦꯕ
ꯑꯁ ꯃꯗꯨꯗꯤ ꯁꯟꯁꯥ ꯃꯇꯨꯝ ꯑꯃꯐꯥꯎ ꯀꯣꯟꯅꯗꯦꯗ
ꯍꯧꯖꯤꯛꯁꯨ ꯁꯟꯁꯥꯗꯣ ꯀꯌꯥ ꯀꯌꯥ ꯄꯤꯔꯤꯒꯦ
ꯁꯟꯁꯥ ꯍꯣꯇꯦꯜꯗꯕꯨꯗꯤ
ꯆꯥꯝꯃꯒꯤ ꯌꯥꯡꯈꯩꯒꯤ ꯑꯗꯨꯝ ꯂꯩꯕ ꯌꯥꯕ ꯅꯠꯇ꯭ꯔꯣ
ꯌꯥꯏ ꯑꯗꯨ ꯑꯩꯈꯣꯏ ꯑꯗꯨꯒꯨꯝꯕ ꯂꯩꯕ ꯌꯥꯕ ꯃꯐꯝꯁꯤꯅ ꯈꯔ ꯍꯥꯎꯇꯕ ꯑꯣꯏꯕ
ꯎꯝ
ꯑꯩꯈꯣꯏꯁꯤꯅ ꯊꯋꯥꯏꯃꯤꯆꯥꯛ ꯃꯉꯥ ꯃꯈꯣꯏꯁꯤꯅ ꯊꯋꯥꯏꯃꯤꯆꯥꯛ ꯃꯉꯥ ꯊꯣꯛꯄ ꯗꯨꯀꯥꯟꯗꯒꯤ ꯅꯠꯇꯗꯤ ꯂꯩꯖꯗꯦ
ꯎꯝ
ꯅꯠ ꯈꯔ ꯇꯥꯡꯉꯤ ꯍꯥꯏꯇꯥꯔꯦ
ꯎꯝ ꯂꯩꯕꯗ ꯑꯄꯨꯝꯕꯒꯨꯝꯕꯗꯤ ꯌꯥꯎꯗꯕ꯭ꯔꯣ ꯉꯔꯥꯡ ꯊꯣꯡꯕ ꯅꯍꯥꯟ ꯊꯣꯡꯕꯒꯨꯝꯕ ꯑꯗꯨꯒꯨꯝꯕ
ꯊꯋꯥꯏꯃꯤꯆꯥꯛ ꯃꯉꯥ ꯊꯣꯛꯄꯅꯤꯅ ꯑꯗꯨꯃꯛꯇꯤ ꯌꯥꯎꯗ꯭ꯔꯦ
ꯎꯝ
ꯆꯦ ꯑꯃ ꯄꯥꯏꯗꯅ ꯀꯣꯂꯣꯝ ꯑꯃ ꯄꯥꯏ ꯍꯥꯏꯔꯒ
ꯎꯝ
ꯈꯔꯒ ꯈꯔꯒ ꯃꯆꯥ ꯑꯝꯗ
ꯎꯝ ꯂꯥꯏꯔꯤꯛ ꯂꯥꯏꯁꯨꯒꯤ ꯋꯥꯐꯝꯗꯤ ꯂꯣꯏꯁꯟꯒ꯭ꯔꯦ
ꯑꯁ ꯄ꯭ꯔꯤꯊꯤꯕꯤꯁꯤ ꯑꯩꯒꯤ ꯈꯨꯠꯇ ꯂꯩꯔꯦꯅꯦ ꯚꯥꯏ
ꯑꯗꯣ ꯂꯥꯏꯔꯤꯛ ꯂꯥꯏꯁꯨꯒꯤ ꯋꯥꯐꯝꯖꯤ ꯌꯥꯝ ꯂꯥꯞꯅ ꯊꯝꯈ꯭ꯔꯕꯣ ꯍꯧꯖꯤꯛꯁꯤꯕꯨ ꯀꯃꯥꯏꯅ ꯇꯧꯔꯤꯅꯣ
ꯎꯝ ꯑꯗꯨꯃꯥꯏ ꯊꯝꯒ꯭ꯔꯦ ꯍꯥꯏꯇꯥꯔꯦ
ꯑꯣ ꯂꯥꯏꯔꯤꯛ ꯂꯥꯏꯁꯨꯒꯤ ꯋꯥ ꯐꯝꯁꯦ ꯂꯥꯞꯅ ꯊꯝꯈ꯭ꯔꯒ ꯍꯧꯖꯤꯛꯁꯦ ꯂꯩꯄꯨꯡ ꯐꯝꯕꯤ ꯑꯗꯩꯗꯤ ꯃꯌꯥꯝ ꯄꯨꯟꯕꯤꯗꯤ ꯇꯧꯔꯦꯕ
ꯃꯥꯅꯦ ꯃꯥꯅꯦ ꯄꯨꯟꯁꯤꯔꯣꯜꯂꯤ ꯚꯥꯏ
ꯎꯝ ꯅꯨꯄꯤ ꯑꯉꯥꯡ ꯑꯉꯥꯡ ꯅꯨꯄꯤꯗꯤ ꯀꯃꯥꯏꯅ ꯇꯧꯔꯤꯒꯦ ꯅꯨꯄꯤꯕꯨꯗꯤ ꯊꯕꯛ ꯇꯧꯕ ꯅꯨꯄꯤ ꯑꯣꯏꯕꯅꯤꯅ ꯐꯔꯦ ꯑꯉꯥꯡꯗꯤ ꯀꯃꯥꯏꯅ ꯇꯧꯔꯤꯒꯦ
ꯑꯁ ꯑꯉꯥꯡꯁꯨ ꯊꯕꯛ ꯇꯧꯋꯤ ꯂꯣꯏꯅ ꯊꯕꯛ ꯇꯧꯋꯤ
ꯑꯣ
ꯌꯥꯝ ꯐꯩꯅꯦ ꯑꯉꯥꯡ ꯀꯌꯥꯅꯣ
ꯑꯉꯥꯡꯁꯤ ꯇꯔꯨꯛ ꯈꯛꯇꯅꯦ
ꯌꯥꯝꯗꯦꯅꯦ
ꯎꯝ ꯎꯝ
ꯎꯝ
ꯌꯥꯔꯒꯗꯤ ꯑꯉꯥꯡꯁꯤ ꯍꯨꯝꯐꯨꯃꯨꯛꯇꯪ ꯄꯣꯛꯀꯦꯅ ꯈꯟꯕꯅꯦ
ꯎꯝ ꯀꯔꯤ ꯈꯨꯗꯣꯡ ꯆꯥꯒꯤꯗꯕꯒꯤꯅꯣ ꯄꯥꯟꯗꯝ ꯌꯧꯒꯤꯗ꯭ꯔꯤꯁꯤꯕꯣ
ꯁꯨꯝ ꯇꯧꯗꯅ ꯅꯨꯄꯤꯁꯤ ꯌꯥꯝ ꯊꯤꯍꯧꯗ꯭ꯔꯦꯅ
ꯑꯣ ꯅꯨꯄꯤ ꯑꯃꯈꯛ ꯊꯤꯔꯨꯕꯒꯤ ꯉꯝꯈꯤꯗ꯭ꯔꯦꯕ
ꯎꯝ ꯅꯨꯄꯤ ꯑꯃꯈꯛ ꯊꯤꯔꯨꯕ ꯉꯝꯒꯤꯗ꯭ꯔꯦ
ꯑꯣ ꯅꯨꯄꯤ ꯃꯉꯥ ꯇꯔꯥꯃꯨꯛ ꯊꯤꯔꯝꯃꯒꯗꯤ ꯉꯝꯒꯗ꯭ꯔꯥ
ꯑꯁ ꯀꯨꯟꯃꯨꯛ ꯊꯤꯒꯦꯅ ꯈꯜꯂꯝꯕꯅꯤ ꯂꯝꯁꯨ ꯆꯥꯎꯕꯅꯤꯅꯀꯣ
ꯑꯣ ꯑꯗꯨꯗꯤ ꯂꯩꯔꯤꯕ ꯅꯨꯄꯤꯁꯤꯡꯁꯤꯗꯒꯤ ꯈꯜꯂꯒ ꯇꯧꯕꯗꯤ ꯀꯔꯤ ꯀꯥꯏ
ꯍꯦꯟꯅꯤꯡꯗꯔ꯭ꯦꯗꯥ ꯃꯁꯛ ꯍꯥꯏꯔꯣ ꯏꯊꯤ ꯊꯤ ꯂꯝꯆꯠ ꯍꯥꯢꯔꯣ ꯚꯥꯢꯒ ꯆꯞ ꯃꯥꯟꯅꯩ
ꯎꯝ ꯃꯁꯛ ꯐꯖꯕꯤꯅꯦꯕ ꯄꯥꯝꯃꯤꯁꯦ ꯎ
ꯃꯁꯛ ꯐꯖꯕꯤꯁꯨ ꯄꯥꯝꯃꯤ ꯃꯁꯛ ꯐꯖꯕꯤꯁꯨ ꯄꯥꯃꯦ
ꯎꯝ ꯑꯗꯨꯗꯤ ꯑꯉꯥꯡ ꯍꯨꯝꯐꯨꯃꯨꯛ ꯄꯣꯛꯀꯦ ꯍꯥꯏꯔꯒꯗꯤ ꯅꯨꯄꯤ ꯀꯌꯥꯃꯨꯛꯇꯤ ꯗꯔꯀꯥꯔ ꯇꯥꯏ
ꯌꯥꯝꯗꯔꯥꯕꯤꯗ ꯀꯨꯟꯃꯨꯛꯇꯤ ꯄꯥꯝꯕꯅꯤ
ꯎꯝ ꯀꯨꯟꯃꯨꯛꯁꯤꯅ ꯅꯨꯄꯤ ꯀꯨꯟꯃꯨꯛꯁꯤꯅ ꯑꯗꯨꯝ ꯌꯥꯒꯗꯔꯣ ꯀꯃꯥꯏꯅ ꯃꯈꯥ ꯇꯥꯕ ꯈꯜꯂꯛꯈꯤꯗ꯭ꯔꯣ
ꯑ ꯎꯝ
ꯎꯝ ꯐꯔꯦ ꯐꯔꯦ ꯅꯣꯡꯃ ꯃꯇꯥꯡ ꯆꯥꯕꯗ ꯑꯃꯨꯛ ꯊꯦꯡꯅꯔꯁꯦ
ꯍꯣꯏ ꯍꯣꯏ ꯌꯥꯏ ꯐꯔꯦ ꯌꯥꯏ ꯐꯔꯦ
ꯍꯣꯏ ꯍꯣꯏ ꯀꯥꯏꯅꯔꯁꯤꯀꯣ
ꯑꯣ
ꯎꯝ ꯎꯝ